ꯍꯜꯂꯣ ꯇꯥꯏꯌꯦ
ꯌꯥꯝꯅ ꯇꯥꯕ꯭ꯔꯣ
ꯌꯥꯝꯅ ꯇꯥꯏꯌꯦ ꯊꯕꯛ ꯌꯥꯝ ꯆꯤꯟꯕ ꯃꯥꯜꯂꯤ ꯗꯥ ꯂꯩꯁꯥꯕꯤꯁꯤꯡꯁꯦ
ꯑꯁ ꯊꯕꯛ ꯆꯤꯟꯗꯦ ꯍꯧꯖꯤꯛꯇꯤ ꯐꯝꯔꯒ ꯂꯩꯕꯅꯦ
ꯉꯁꯥꯏ ꯀꯩꯗꯧꯔꯤꯕ
ꯑꯩ ꯊꯕꯛ ꯆꯠꯂꯦ
ꯀꯩ ꯊꯕꯛꯅꯣ ꯍꯥꯏꯁꯤꯕꯣ
ꯏꯟꯇ꯭ꯔꯟ ꯆꯠꯂꯦ ꯀꯩꯅꯣ ꯑꯁ
ꯑꯁ ꯉꯁꯥꯏꯗꯤ ꯆꯠꯂꯣꯏ ꯍꯥꯏꯔꯨꯗꯨꯗꯤ
ꯑꯃꯨꯛꯀ ꯆꯠꯂꯦ
ꯉꯁꯤ ꯁꯨꯇꯤ ꯅꯠꯇ꯭ꯔꯣꯅꯦ
ꯍꯣꯏ ꯂꯥꯛꯑꯣ ꯍꯥꯏꯕ ꯑꯃꯨꯛꯀ ꯑꯁ ꯁꯨꯇꯤ ꯅꯤꯔꯒ ꯌꯥꯗꯦ
ꯑꯥ ꯅꯨꯡꯉꯥꯏꯔꯦ ꯁꯥꯏꯌꯦ
ꯎꯝ ꯁꯥꯏꯌꯦ ꯉꯁꯤꯁꯦ ꯍꯥ
ꯌꯥꯝ ꯁꯥꯏꯌꯀꯣ ꯉꯔꯥꯡꯒ ꯆꯞ ꯃꯥꯟꯅꯩ ꯉꯔꯥꯡꯁꯨ ꯌꯥꯝ ꯁꯥꯏꯗ
ꯍꯣꯏ ꯉꯔꯥꯡꯁꯨ ꯁꯥꯏ ꯑꯗꯨꯕꯨ ꯉꯁꯤꯅ ꯍꯦꯟꯅ ꯁꯥꯏꯗ ꯑꯩꯗꯤ
ꯎꯝ
ꯉꯔꯥꯡꯗꯤ ꯈꯔꯗꯤ ꯅꯣꯡ ꯇꯥꯏꯅ
ꯎꯝ
ꯑꯗꯨꯒꯤ ꯁꯥꯔꯁꯨ ꯈꯔ ꯅꯨꯡꯉꯥꯏꯕ
ꯎꯝ
ꯉꯁꯤꯗꯤ ꯌꯥꯝ ꯁꯥꯏꯌꯦ
ꯅꯨꯡꯉꯥꯏꯇꯦꯀ
ꯅꯪꯗꯤ ꯀꯩꯗꯧꯋꯤꯅꯣ
ꯑꯩꯁꯦ ꯉꯁꯥꯏ ꯃꯩ ꯂꯥꯛꯇꯕꯗꯨꯗ ꯇꯨꯝꯃꯒ ꯑꯥ ꯑꯃꯨꯛ ꯃꯩ ꯂꯥꯛꯑꯦ ꯐꯣꯟ ꯆꯥ꯭ꯔꯖ ꯇꯧꯋꯦ ꯑꯗꯨ ꯆꯥꯛ ꯂꯥꯝꯕꯒꯤ ꯀꯩꯅꯣ ꯃꯦꯒꯤ ꯍꯧꯔꯒ ꯆꯥꯔꯦ ꯆꯥꯕ ꯂꯣꯏꯔꯒ ꯑꯗꯨꯝ ꯐꯝꯃꯒ ꯂꯩꯗ
ꯑꯣ
ꯐꯝꯕꯗꯒꯤ ꯑꯃꯨꯛ ꯍꯤꯞꯊꯔꯦ ꯍꯧꯖꯤꯛꯇꯤ ꯍꯝ
ꯐꯔꯦꯅꯦ ꯅꯨꯡꯉꯥꯏꯔꯦꯅꯦ ꯅꯣꯏꯒꯤ ꯄꯨꯟꯁꯤꯒꯨꯝꯕꯁꯦ
ꯑꯆꯥꯄꯣꯠ ꯆꯥꯔꯒꯀꯣ ꯑꯁ ꯑꯩꯖꯦ ꯀꯩ
ꯀꯔꯤ
ꯀꯔꯤꯁꯨ ꯆꯥꯗꯕꯤꯗ ꯂꯩꯕꯁꯦ ꯍꯩꯅꯗꯦꯅꯦ ꯑꯗꯨꯝ ꯆꯥꯔꯒ ꯂꯩꯕꯁꯦ ꯅꯨꯡꯉꯥꯏꯅꯦ
ꯑꯁ ꯅꯪꯁꯨ ꯑꯗꯨꯝ ꯌꯥꯕꯖꯥꯠꯅꯦ
ꯑꯥ ꯌꯥꯕꯅꯦ ꯃꯔꯛ ꯃꯔꯛꯇ ꯐ꯭ꯔꯤ ꯂꯩꯔꯗꯤꯀꯣ ꯐ꯭ꯔꯤ ꯂꯩꯕ ꯍꯩꯅꯗꯦꯕ
ꯑꯗꯨꯨꯗꯤ ꯊꯕꯛ ꯇꯧꯑꯣ
ꯊꯕꯛ ꯇꯧꯅꯤꯡꯉꯥꯏꯁꯨ ꯍꯧꯖꯤꯛꯇꯤ ꯌꯥꯝ ꯁꯥꯏꯑꯦꯗꯅ ꯑꯃꯨꯛ ꯉꯩꯍꯥꯛ ꯑꯃꯨꯛ ꯉꯩꯍꯥꯛ ꯂꯩꯔꯗꯤ ꯀꯩꯅꯣ ꯇꯧꯔꯅꯤ ꯆꯝ ꯄ꯭ꯔꯥꯁ ꯆꯥꯔꯅꯤ ꯔꯦꯗꯤꯗ ꯂꯩꯔꯕꯅꯦ ꯍꯧꯖꯤꯛ
ꯑꯁ ꯎꯝ ꯂꯥꯏꯔꯤꯛ ꯄꯥꯎ ꯂꯥꯏꯔꯤꯛ ꯄꯥꯎ
ꯂꯥꯏꯔꯤꯛ ꯄꯤꯔꯛꯑꯣ ꯄꯥꯒꯦ ꯂꯩꯕꯤꯌꯣ
ꯑꯦꯛꯖꯥꯝ ꯐꯥꯎ ꯂꯩꯅꯤꯉꯥꯏ ꯑꯩ ꯂꯩꯇꯦ ꯂꯩꯅꯤꯡꯉꯥꯏ ꯂꯩꯇꯕꯒꯤ ꯑꯁꯤꯗ ꯂꯥꯛꯄꯅꯦ ꯈꯪꯕ꯭ꯔꯥ
ꯑꯥ ꯂꯩꯕꯤꯌꯣ ꯑꯩꯒꯤꯁꯨ꯫
ꯂꯩꯇꯦ ꯂꯩꯇꯕꯒꯤ ꯑꯁꯤꯗ ꯌꯥꯎꯔꯤꯅꯦ ꯒ꯭ꯌꯥꯟ ꯇꯥꯕ꯭ꯔꯥꯅ꯫
ꯇꯥꯥꯗꯦ ꯍꯧꯖꯤꯛꯇ ꯇꯥ ꯍꯧꯖꯤꯛꯇ ꯈꯪꯉꯦ꯫ ꯐꯔꯦ ꯇꯥꯗ꯭ꯔꯗꯤ꯫ ꯅꯪꯅ ꯅꯪꯅ ꯂꯩꯔꯤꯕ ꯖꯒꯥꯁꯦ ꯑꯩ ꯈꯪꯒꯨꯝ ꯇꯧꯋꯦ꯫
ꯀꯔꯤ ꯖꯒꯥꯅꯣ꯫
ꯀꯩꯅꯣ ꯍꯧꯕ ꯃꯥꯜꯂꯦ ꯑꯦꯁꯅ ꯍꯧꯕ ꯃꯥꯜꯂꯦ꯫
ꯑꯦꯁ꯫
ꯆꯨꯝꯕ꯭ꯔꯣ꯫
ꯎꯝꯍꯨꯝ꯫
ꯆꯨꯝꯗꯥꯕ꯭ꯔꯣ ꯑꯥ꯫
ꯆꯨꯝꯗꯦꯗ꯫
ꯆꯨꯝꯗꯦ ꯀꯔꯤꯅ ꯍꯧꯕ꯭ꯔꯣ ꯑꯗꯨꯗꯤ꯫
ꯎꯝ ꯎꯝ ꯖꯤ꯫
ꯖꯤꯅ ꯍꯧꯕ꯭ꯔꯣ꯫
ꯎꯝ꯫
ꯑꯥ ꯖꯤ ꯑꯦ ꯑꯥꯏꯅ ꯍꯧꯕ꯭ꯔꯣ꯫
ꯍꯥꯥ꯫
ꯖꯤ ꯑꯦ ꯑꯥꯏꯅ ꯍꯧꯕ꯭ꯔꯣ꯫
ꯑꯍꯥ ꯖꯤ ꯑꯦ ꯑꯥꯏꯅ ꯍꯧꯕ ꯂꯩꯕ꯭ꯔꯥ꯫
ꯑꯁ ꯀꯩꯅꯣꯅꯦ꯫
ꯑꯥ ꯌꯥꯔꯦ ꯈꯪ ꯈꯪꯉꯣꯏ꯫ ꯑꯗꯨꯒꯨꯝꯕꯗꯣ ꯍꯥꯏꯕ ꯌꯥꯗꯦ꯫
ꯈꯪꯒꯗ꯭ꯔꯅ ꯈꯜꯂꯒ ꯈꯪꯉꯝꯗꯦꯍꯦ ꯅꯨꯡꯉꯥꯏꯇꯦꯍꯦ꯫
ꯎꯝ ꯍꯣꯏ ꯈꯪꯗꯕꯅꯁꯨ ꯐꯕꯅꯦ꯫
ꯀꯩꯒꯤꯅꯣ ꯍꯥꯏꯁꯤꯕꯣ꯫
ꯈꯪꯗꯦ꯫ ꯋꯥꯔꯤ ꯂꯤꯔꯛꯑꯣ ꯋꯥꯔꯤ ꯇꯝꯅꯕꯒꯤꯒꯨꯝꯕ ꯋꯥꯔꯤ ꯂꯤ ꯂꯤꯔꯛꯑꯣ꯫ ꯉꯁꯥꯏꯗꯣ ꯑꯩ ꯂꯤꯒ꯭ꯔꯦꯅ ꯍꯧꯖꯤꯛ ꯂꯤꯔꯛꯑꯣ꯫
ꯑꯁ ꯏꯃꯥꯟꯅꯕ ꯑꯃ ꯐꯣꯟ ꯇꯧꯔꯛꯑꯦ ꯕꯣꯜ ꯁꯥꯟꯅꯕ ꯆꯠꯅꯤꯡꯉꯥꯏ ꯑꯣꯏꯕ ꯃꯥꯜꯂꯦ꯫
ꯉꯥꯏꯈꯣ꯫
ꯉꯥꯏꯈꯣꯍꯦ꯫ ꯑ ꯉꯥꯏꯗꯣꯏꯅꯦ ꯀꯩꯅꯣ ꯑꯩꯁꯨ ꯈꯪꯉꯦ꯫ ꯅꯪ ꯀꯩꯅꯣꯗ ꯆꯠꯈ꯭ꯔꯕꯣ꯫
ꯀꯔꯤꯅꯣ꯫
ꯑꯥ꯫ ꯀꯔꯤꯕ ꯊꯥꯔꯣꯟ ꯀꯦꯞ ꯆꯠꯈ꯭ꯔꯕꯣ꯫
ꯆꯠꯇ꯭ꯔꯤꯌꯦ ꯆꯠꯅꯤꯡꯉꯤꯅꯦ꯫
ꯑꯦ ꯆꯠꯇ꯭ꯔꯤ ꯍꯥꯏꯔꯣ ꯊꯔꯣꯟ ꯀꯦꯚ ꯑꯁ ꯇꯔꯣꯟ ꯈꯨꯟꯖꯦ ꯃꯣꯏ ꯊꯥꯔꯣꯟ ꯀꯦꯚ ꯂꯩꯕ ꯈꯨꯟꯗꯒꯥꯖꯦ ꯑꯁ꯫ ꯌꯥꯝ ꯐꯖꯕ ꯋꯥꯅꯤꯗꯥ꯫ ꯑꯩ ꯆꯠꯂꯦꯕꯀꯣ ꯎꯝ ꯑꯁ ꯌꯥꯝ ꯐꯖꯩꯌꯦ꯫ ꯀꯩꯅꯣꯁꯤꯡꯗꯣ ꯎꯝ꯫ ꯅꯂꯥ ꯅꯠꯇꯕ ꯑꯁ ꯀꯩ ꯍꯥꯏꯁꯤꯔ ꯇꯨꯔꯦꯟ ꯃꯆꯥ ꯃꯆꯥ ꯑꯃ ꯂꯩꯗꯅꯥ꯫
ꯑ ꯑ
ꯑꯥ ꯑꯥ ꯑꯥ ꯑꯗꯨꯒꯨꯝꯕꯗꯣ ꯑꯩꯅ ꯉꯛꯄꯖꯦ ꯃꯣꯏ ꯈꯨꯟꯖꯦ ꯑꯁ ꯌꯥꯝ ꯉꯛꯈꯤꯕ ꯍꯥꯏ ꯇꯥꯔꯗꯤ ꯇꯨꯔꯦꯜ ꯃꯆꯥ ꯃꯆꯥ ꯇꯥꯕꯖꯤꯡꯖꯦ ꯑꯅꯝꯕꯅ ꯀꯩꯅꯣ ꯑꯣꯏꯗꯦꯕꯀꯣ ꯅꯨꯡ ꯉꯥꯛ ꯇꯅꯦꯕ ꯅꯨꯡ ꯃꯊꯛꯇ ꯅꯨꯡ ꯃꯊꯛꯇ ꯉꯥꯛꯇ ꯏꯁꯤꯡ ꯆꯦꯜꯂꯦꯕꯀꯣ ꯃꯣꯏ ꯈꯨꯟꯖꯦ ꯅꯨꯡ ꯉꯥꯛꯇꯅꯦ ꯅꯨꯡ ꯑꯆꯧ ꯑꯆꯧꯕ ꯑꯩꯅ ꯌꯥꯝ ꯉꯛ ꯈꯤꯝꯅꯦ ꯑꯁ ꯊꯥꯏꯅ ꯊꯥꯏꯅꯒꯤ ꯕ꯭ꯔꯤꯇꯤꯁꯁꯤꯡꯅ ꯀꯩꯅꯣ ꯇꯧꯔꯝꯕ ꯑꯥ ꯂꯥꯏ ꯃꯌꯦꯛꯀꯨꯝꯕ ꯀꯔꯤ ꯀꯔꯤ ꯃꯌꯦꯛ ꯃꯌꯦꯛ ꯃꯌꯥꯝꯅ ꯏꯕꯒ ꯀꯣ ꯏꯔꯒꯀꯣ
ꯎꯝ ꯎꯝ
ꯌꯥꯝ ꯂꯩꯕꯅꯦ ꯃꯣꯏ ꯈꯨꯟꯒꯤꯁꯦ ꯑꯁ ꯌꯥꯝ ꯉꯛꯄ ꯌꯥꯝ ꯌꯥꯝ ꯂꯩꯕꯅꯦꯗ ꯊꯥꯔꯣꯟ ꯀꯦꯚꯇꯨꯁꯨ ꯀꯣ ꯑꯁ ꯃꯣꯏ ꯊꯥꯔꯣꯟ ꯀꯦꯚ ꯃꯅꯥꯛꯇꯁꯨ ꯑꯁ ꯌꯥꯝ ꯒꯩꯅꯣ ꯑꯣꯏꯕꯅꯦ ꯌꯨꯅꯤꯛ ꯌꯥꯝ ꯑꯣꯏꯕꯅꯦ ꯈꯣꯏꯅ ꯆꯪꯕ ꯀꯥꯟꯗꯗꯤ ꯑꯥ ꯃꯅꯨꯡꯗꯁꯦ ꯑꯈꯣꯏꯅ ꯆꯪꯕꯗꯣ ꯐꯣꯔꯇꯤ ꯐꯣꯔ ꯐꯣꯔ ꯐꯨꯠ ꯇꯤ ꯐꯥꯏꯚ ꯃꯤꯅꯤꯠꯒꯨꯝꯕ ꯆꯪꯉꯦ ꯆꯠꯂꯦ ꯃꯅꯨꯡꯗ ꯗꯨꯝ ꯆꯠꯄꯗꯣ ꯄꯨꯡ ꯑꯃꯗꯤ ꯌꯧꯗꯦ
ꯎꯝ ꯎꯝ
ꯌꯥꯝ ꯑꯉꯛꯄꯅꯤꯗ ꯍꯧꯖꯤꯛꯇꯤꯀꯣ ꯀꯩꯅꯣ ꯇꯧꯒ꯭ꯔꯦ ꯍꯧꯖꯤꯛꯇꯤ ꯀꯩꯅꯣ ꯇꯧꯔꯦ ꯍꯥꯏꯌꯦ ꯂꯥꯏ ꯇꯨꯝ ꯃꯌꯥꯝ ꯊꯥꯔꯒꯀꯣ ꯌꯥꯝ ꯉꯥꯜꯂꯦ ꯌꯥꯝ ꯉꯥꯜꯂꯦ ꯍꯥꯏꯌꯦ ꯑꯈꯣꯏ ꯆꯠꯄ ꯃꯇꯝꯗꯗꯤ ꯌꯥꯝ ꯅꯨꯡꯉꯥꯏ ꯗ ꯌꯥꯝ ꯃꯝꯃꯒꯀꯣ ꯇꯣꯔꯁꯂꯥꯏꯠ ꯑꯩ ꯃꯆꯥ ꯃꯁꯥ ꯃꯁꯥꯒꯤ ꯇꯣꯔꯁꯂꯥꯏꯠꯗꯣ ꯃꯥꯒꯤ ꯐꯣꯟꯗꯣ ꯄꯥꯏꯔꯒ ꯑꯗꯨꯅ ꯍꯦꯟꯅ ꯅꯨꯡꯉꯥꯏꯌꯦ ꯀꯤꯕꯖꯨ ꯀꯤꯕ ꯐꯥꯎ ꯀꯤꯕ ꯐꯥꯎꯕꯀꯣ
ꯑꯥ ꯑꯗꯣ ꯑꯩꯗꯤ ꯀꯤꯌꯦ
ꯑꯁ ꯅꯨꯡꯉꯥꯏꯌꯦ ꯅꯪ ꯆꯠꯄ ꯀꯥꯟꯗ ꯑꯦꯛꯁꯄꯤꯔꯦꯟ ꯇꯧꯔꯛꯀꯅꯤ ꯁꯦꯛꯄꯤ ꯃꯌꯥꯝꯗꯨꯒꯀꯣ ꯅꯨꯡꯉꯥꯏꯌꯦ ꯑꯁꯦꯡꯕ ꯎꯝ
ꯗꯣ ꯑꯁ ꯈꯪꯗꯦ ꯑꯃꯨꯛꯀ ꯑꯗꯨꯗꯁꯨ ꯂꯥꯏ ꯀꯜꯂꯦ ꯍꯥꯏꯅꯦ
ꯇꯧꯗ ꯃꯥꯜꯂꯦꯗ ꯑꯈꯣꯏ ꯆꯠꯄ ꯃꯇꯝꯗꯗꯤ ꯀꯩꯝ ꯍꯥꯏꯗꯦꯗ
ꯑꯥ
ꯃꯣꯏ ꯈꯨꯟꯖꯦ
ꯈꯪꯗꯦ ꯃꯤꯅ ꯑꯗꯨꯝ ꯍꯥꯏꯔꯛꯄ ꯑꯗꯨꯗ ꯑꯩꯁꯨ
ꯃꯣꯏ ꯈꯨꯟꯖꯦ ꯅꯨꯡ ꯑꯆꯧꯕ ꯅꯨꯡꯖꯦ ꯑꯁ ꯑꯆꯧꯕ ꯍꯥꯏꯔꯁꯨꯀꯣ ꯌꯥꯝꯅ ꯆꯥꯎꯕ ꯌꯨꯝꯒꯤ ꯌꯨꯝꯗꯒꯤꯁꯨ ꯆꯥꯎ ꯆꯥꯎꯅ ꯑꯣꯏ ꯂꯩꯌꯦꯕ
ꯎꯝ ꯎꯝ ꯈꯨꯟꯗꯤ ꯂꯝꯕꯤ ꯀꯩꯀꯥꯗꯤ ꯐꯕ꯭ꯔꯥ
ꯕ꯭ꯔꯥ ꯂꯝꯕꯤ ꯑꯗꯨꯝ ꯐꯩ ꯒꯥꯔꯤ ꯑꯗꯨꯝ ꯆꯦꯟꯕ ꯌꯥꯏ ꯒꯥꯔꯤ ꯐꯥꯎꯅꯩ ꯂꯝꯕꯤꯕꯨꯗꯤ ꯑꯗꯨ ꯑꯣꯏꯔꯁꯨ ꯃꯨꯨꯟ ꯃꯨꯟꯁꯨꯟ ꯁꯤꯖꯟꯗꯒꯤ ꯍꯧꯔꯗꯤ ꯆꯠꯂꯗꯤ ꯅꯨꯡꯉꯥꯏꯔꯣꯏ ꯍꯥꯏꯕꯗꯤ ꯂꯝꯕꯤꯗꯣ ꯈꯔ ꯅꯨꯡꯉꯥꯏ ꯇꯧꯒꯅꯦꯕ ꯑꯁ
ꯎꯝ ꯎꯝ ꯎꯝ꯫
ꯀꯤꯂꯣꯃꯤꯇꯔꯁꯦ ꯀꯌꯥꯃꯨꯛ ꯍꯥꯏꯁꯤꯔ ꯈꯪꯗꯦꯗ ꯀꯌꯥꯃꯨꯛ ꯈꯔ ꯑꯃꯨꯛ ꯍꯥꯏꯗꯨꯅꯣ ꯈꯪꯗꯦ꯫ ꯌꯥꯝ ꯌꯥꯝ ꯅꯛꯄꯁꯨ ꯑꯣꯏꯗꯦ ꯌꯥꯝ ꯂꯥꯞꯄꯁꯨ ꯑꯣꯏ
ꯑ꯫ ꯑꯗꯣ ꯅꯪꯁꯦ ꯅꯪꯁꯦ ꯑꯥ ꯁꯤ ꯇꯝꯄꯥꯛꯇꯒꯤꯔ ꯅꯠꯇ꯭ꯔꯒ ꯆꯤꯡꯗꯒꯤꯔꯥ꯫
ꯑꯩꯁꯦ ꯆꯤꯡꯗꯒꯤ ꯫ ꯑꯩꯅ ꯈꯟꯕꯗ꯫ ꯑꯩꯕꯥꯎ ꯈꯪꯗꯦ꯫
ꯍꯩꯃꯥ꯫
ꯑꯩ ꯆꯤꯡꯗꯒꯤ ꯑꯣꯏꯗꯨꯏꯖꯥꯠꯂ ꯇꯝ
ꯆꯤꯡꯗꯒꯤ ꯑꯣꯏꯔꯝꯅꯤꯗ ꯑꯗꯣ ꯅꯪꯒꯤ ꯈꯨꯟꯗꯣ ꯃꯃꯤꯡ ꯀꯩꯅ ꯍꯧꯒꯦ ꯍꯥꯏꯌꯨꯅꯦ꯫
ꯑꯁ ꯈꯪꯗꯦꯗ ꯑꯩꯁꯨ ꯅꯪ ꯒ꯭ꯌꯦꯁ ꯇꯧꯑꫭ꯫
ꯑꯩ ꯒ꯭ꯌꯦꯁ ꯇꯧꯕ ꯍꯩꯇꯦ ꯑꯗꯨꯒꯤꯅꯦ꯫
ꯑꯣ ꯑꯦꯟ ꯅ ꯍꯧꯕꯅꯦ꯫
ꯑꯣ ꯑꯦꯟ ꯑꯣ ꯑꯦꯟ ꯏ ꯋꯥꯏ꯫
ꯅꯠꯇꯦꯗ ꯀꯥꯏꯗꯒꯤ ꯫
ꯑꯥ ꯑꯗꯨꯗꯤ
ꯃꯥꯅꯦ ꯃꯥꯅꯦ ꯆꯨꯝꯃꯦ ꯌꯥꯝ ꯍꯩꯅ ꯁꯤꯡꯅ ꯍꯥꯏꯌꯦ꯫
ꯑꯗꯨꯗꯒꯤꯔꯥ꯫
ꯑꯥ ꯍꯣꯏ꯫
ꯑꯣ꯫
ꯅꯪꯗꯤ꯫
ꯑꯩꯗꯤꯀꯣ ꯑꯗꯨꯒꯤ ꯃꯅꯥꯛꯇ ꯄꯤ ꯅ ꯍꯧꯕ ꯈꯨꯟꯗꯣ ꯈꯪꯕ꯭ꯔꯥ꯫
ꯕꯥ ꯌꯧꯗ꯭ꯔꯤꯉꯩꯗꯔ ꯍꯦꯟꯕꯗꯨꯔꯥ꯫
ꯍꯣꯏ ꯌꯧꯗ꯭ꯔꯤꯉꯩꯗ꯫
ꯑꯣ꯫ ꯕꯤꯅ ꯍꯧꯕ꯫
ꯄꯤ ꯄꯤ ꯄꯤ꯫
ꯑꯣꯈꯦ꯫
ꯈꯪꯉꯕ꯭ꯔꯥ꯫
ꯈꯪꯉꯦ-ꯈꯪꯉꯦ꯫ ꯑꯩꯒꯤ ꯑꯣ꯫
ꯏꯃꯥꯅ ꯇꯤ
ꯇꯤ꯫
ꯑꯥ ꯅꯣꯏ ꯈꯨꯟ ꯍꯦꯜꯂꯦ꯫
ꯈꯪꯉꯦ꯫
ꯑꯣꯔꯦꯟꯁ ꯐꯦꯁꯇꯤꯕꯦꯜ ꯇꯧꯕ ꯃꯐꯝꯗꯣ꯫
ꯈꯪꯉꯦꯅꯦ꯫
ꯀꯣꯝꯂꯥꯒꯤ ꯀꯩꯅꯣ ꯑꯗꯨꯗ ꯑꯩꯈꯣꯏ ꯏꯃꯥꯟꯅꯕꯗꯣ ꯑꯦ ꯒꯤ ꯏꯄꯥꯅ ꯄꯤꯗꯒꯤ꯫
ꯑꯣ ꯅꯣꯏ ꯕꯕꯥꯖꯤꯡ ꯃꯣꯏ ꯂꯥꯞ ꯏꯁꯇꯣꯔꯤꯖꯤ ꯈꯔꯒ ꯀꯩꯅꯣ ꯑꯣꯏꯌꯦꯅꯦ ꯌꯥꯝ ꯁꯥꯡꯅ ꯂꯞꯁ ꯇꯣꯔꯤꯖꯤ ꯌꯥꯝ ꯔꯣꯃꯥꯟꯁꯖꯤ ꯐꯖꯔꯝꯃꯦꯅꯦ
ꯍꯣꯏ ꯑꯣꯏꯔꯝꯕꯖꯥꯠꯅꯦ
ꯀꯃꯥꯏ ꯀꯃꯥꯏ ꯈꯪꯅꯕꯖꯥꯠꯂꯀꯣ ꯋꯥꯔꯤ ꯁꯥ ꯑꯃ ꯋꯥꯔꯤ ꯁꯥꯕꯤꯌꯣ ꯍꯥꯏꯕ ꯌꯥꯗ꯭ꯔꯣ ꯀꯃꯥꯏ ꯀꯃꯥꯏ ꯊꯠ ꯊꯦꯡꯅꯔꯤꯅꯣ ꯐꯠꯇꯤꯌꯦ ꯏꯀꯥꯏꯕ ꯌꯥꯗꯦ ꯀꯃꯥꯏ ꯀꯃꯥꯏ ꯈꯪꯅꯔꯤꯅꯣ ꯀꯥꯏꯅꯀꯣ ꯑꯗꯨꯝ ꯍꯪꯒꯗꯧꯕꯅꯦ
ꯏꯄꯥꯁꯦ ꯁꯤꯅꯤꯌꯔꯅꯦ ꯍꯥꯏꯌꯦꯕꯀꯣ ꯏꯃꯥꯒꯤ
ꯎꯝ ꯍꯣꯏ
ꯁꯤꯅꯤꯌꯥꯔꯅꯦ ꯇꯣ ꯏꯄꯥꯒ ꯏꯃꯥꯁꯦ ꯆꯍꯤ ꯇꯔꯦꯠꯅꯦꯕ ꯗꯤꯐ꯭ꯔꯦꯟꯁꯇꯣ ꯑꯗꯨꯒꯤ ꯍꯥꯟꯅꯗꯤ ꯗꯨꯝ ꯎꯝ ꯅꯨꯡꯁꯤꯖꯕꯗ ꯑꯗꯨꯝ ꯖꯁ ꯄꯥꯝꯀꯨꯝꯅꯀꯣ
ꯑ
ꯃꯔꯨꯞ ꯀꯨꯝꯅ ꯇꯤꯟꯅꯕ ꯃꯥꯜꯂꯦ
ꯑꯥ
ꯀꯨꯏꯅ ꯇꯤꯟꯅꯔꯛꯑꯦ ꯍꯥꯏꯗ ꯑꯗꯨꯗꯨꯒꯤ ꯃꯣꯏꯅꯤꯁꯨ ꯇꯨꯝ ꯆꯥꯟꯅꯕ ꯀꯩꯕ ꯑꯗꯨꯝ ꯃꯣꯏꯒꯤ
ꯆꯠꯅꯔꯛꯄꯗꯨꯀꯣ ꯑꯥ
ꯄꯨꯔꯒ ꯑꯗꯨꯝ ꯅꯨꯡꯁꯤꯅꯔꯒ ꯑꯗꯨꯝ ꯆꯠ ꯇꯧꯕ ꯃꯥꯜꯂꯦ
ꯃꯔꯨꯞ ꯃꯔꯨꯞꯇꯒꯤ ꯑꯗꯨꯝ ꯅꯨꯡꯁꯤꯅꯔꯛꯄ
ꯍꯣꯏ
ꯍꯥꯏꯕ ꯇꯥꯔꯦꯅꯦ ꯑꯁ ꯑꯁꯤꯗꯤ ꯀꯩꯅꯣꯅꯦ ꯐꯤꯂꯤꯝ ꯑꯃ ꯍꯤꯟꯗꯤ ꯐꯤꯂꯝ ꯑꯃ ꯂꯩꯕꯅꯤꯅꯦ ꯑꯁ ꯀꯩ ꯀꯩ ꯐꯤꯂꯤꯝꯅꯣ ꯀꯥꯎꯔꯦ ꯑꯗꯨꯝꯕꯗꯣ ꯑꯁ ꯃꯔꯨꯞ ꯃ ꯃꯔꯨꯞ ꯑꯗꯨꯝ ꯇꯤꯟꯅꯔꯒ ꯅꯨꯄꯥ ꯑꯇꯣꯞꯄꯅ ꯅꯨꯄꯤ ꯑꯇꯣꯞꯄꯅ ꯀꯩꯅꯣ ꯇꯧꯔꯗꯤ ꯌꯥꯝꯅ ꯖꯦꯂꯦꯁ ꯑꯣꯏꯕꯗꯣ ꯑꯗꯨꯒꯨꯝꯕ ꯇꯧꯕ ꯐꯤꯂꯦꯝ ꯑꯃ ꯂꯩꯕꯅꯦ ꯌꯥꯝ ꯅꯨꯡꯁꯤꯕꯅꯦ ꯑꯗꯨ ꯐꯤꯂꯝꯗꯣ
ꯏꯃꯥꯒ ꯏꯄꯥꯗꯤ ꯑꯗꯨꯃꯛꯇꯤ ꯇꯧꯗꯦ ꯊꯨꯏꯗꯣꯛꯇꯦ ꯍꯥꯏꯌꯦꯕ ꯃꯣꯏꯅꯤ ꯇꯤꯟꯅꯕꯗꯗꯤ
ꯑꯣ
ꯇꯤꯟꯅꯕꯕꯨ ꯄꯨꯔꯥ ꯀ꯭ꯂꯣꯁ ꯑꯣꯏꯅ ꯇꯤꯟꯅꯗꯦ ꯍꯥꯏꯕ ꯖꯁ ꯁꯤꯅꯤꯔ ꯑꯃ ꯑꯣꯏ ꯅꯤꯅ ꯖꯁ ꯍꯥꯏ ꯍꯤꯜꯂꯣ ꯁꯤꯒꯨꯝꯕ ꯈꯛꯇꯪꯅꯤ ꯍꯥꯏꯕ ꯑꯗꯨ ꯑꯗꯨꯝ ꯊꯥꯖ ꯈꯪꯗꯤ ꯈꯪꯅꯗ꯭ꯔꯕ ꯀꯨꯏꯕ ꯑꯗꯨꯕꯨ ꯑꯗꯨꯝ ꯇꯧꯒꯅꯤ ꯍꯥꯏꯗꯤ ꯊꯥꯖꯗꯕꯗꯣ
ꯑꯥ
ꯗꯨꯃꯥꯏꯅ ꯇꯧꯕꯅꯤꯗ
ꯁꯤꯗꯤ ꯌꯥꯝ ꯅꯨꯡꯁꯤꯕ ꯋꯥꯔꯤꯅꯤꯅꯦ ꯍꯧꯖꯤꯛ ꯍꯧꯖꯤꯛꯇꯤ ꯑꯗꯨꯝ ꯀꯩꯅꯣꯗ ꯂꯩꯕ꯭ꯔꯣ ꯇꯝꯄꯥꯛꯇ ꯂꯩ ꯑꯗꯨꯝ ꯂꯩꯕ꯭ꯔꯥ ꯅꯠ ꯇ꯭ꯔꯒꯅ ꯀꯩꯅꯣꯗ ꯂꯩꯕ꯭ꯔꯣ
ꯇꯝꯄꯥꯛꯇꯀꯣ ꯌꯨꯝ ꯂꯩꯌꯦ
ꯇꯝꯄꯥꯛꯇ ꯑꯗꯨꯝ ꯂꯩꯈ꯭ꯔꯦ
ꯍꯣꯏ ꯎꯝ ꯍꯧꯖꯤꯛꯇꯤ ꯀꯥꯁꯨ ꯀꯥꯕ ꯌꯥꯗꯕꯅꯤꯅꯀꯣ
ꯇꯝꯄꯥꯛꯇ